ꯆꯥꯛ ꯆꯥꯕꯤꯔꯕ꯭ꯔꯣ
ꯆꯥꯖꯔꯦ ꯅꯪꯗꯤ ꯆꯥꯔꯕ꯭ꯔꯣ
ꯍ ꯑꯩꯁꯨ ꯑꯩꯗꯤ ꯆꯥꯗ꯭ꯔꯦ
ꯀꯔꯤꯒꯤ ꯆꯥꯗꯕ꯭ꯔꯣ
ꯑꯩ ꯉꯁꯥꯏ ꯅꯨꯡꯗꯥꯡ ꯋꯥꯏꯗ ꯆꯠꯆꯕꯒꯤꯀꯣ ꯆꯠꯂꯝꯝꯗ꯭ꯔꯦ ꯏꯟꯈꯥꯡꯁꯨ ꯈꯔ ꯍꯥꯎꯔꯝ꯭ꯔꯗꯤ ꯆꯥꯗꯣꯏꯕ ꯑꯃꯨꯛꯒ
ꯑꯩ ꯁꯥꯡ ꯍꯥꯟꯅ ꯆꯦꯛ ꯇꯧꯈꯤꯒꯦ ꯀꯔꯤ ꯇꯧꯔꯤꯒꯦ ꯍꯧꯖꯤꯛꯇꯤ
ꯇꯨꯝꯐꯝꯗ ꯌꯦꯞꯨꯔꯒ ꯂꯩꯌꯦ ꯃꯊꯛꯇ ꯀꯥꯈꯤ ꯑꯩꯗꯣ ꯐꯣꯟ ꯔꯤꯆꯥꯔꯖꯁꯨ ꯈꯔ ꯇꯧꯔꯒꯦ
ꯑꯦ ꯅꯪ ꯅꯪꯒꯤ ꯃꯤꯠ ꯅꯥꯕꯗꯣ ꯈꯔ ꯐꯔꯕ꯭ꯔꯣ
ꯐꯈ꯭ꯔꯦ
ꯑꯦ ꯅꯪ ꯆꯥꯏꯅ ꯂꯩ ꯎ
ꯍꯣꯏ ꯍꯧꯖꯤꯛꯇꯤ ꯄꯥꯈ꯭ꯔꯦ ꯉꯁꯤꯗꯤ ꯉꯟꯅ ꯇꯨꯝꯅꯕ ꯇꯧꯒꯦ
ꯉꯔꯥꯡ ꯊꯦꯡꯅ ꯇꯨꯝꯕ꯭ꯔꯣ
ꯍꯣꯏ ꯉꯔꯥꯡ ꯊꯦꯡꯅ ꯑꯃꯨꯛ ꯇꯨꯝꯕ
ꯑꯣ ꯑꯗꯨꯒꯤꯁꯨ ꯑꯣꯏꯔꯝꯅꯤꯅ
ꯇꯥꯏꯝꯁꯨ ꯐꯖꯅ ꯇꯧꯔꯒꯦ
ꯐꯨꯠꯕꯣꯜ ꯌꯦꯡꯉ꯭ꯔꯣ꯭ꯔꯥ
ꯌꯦꯡꯗꯦꯗ ꯐꯨꯠꯕꯣꯜ ꯌꯦꯡꯗꯕꯤꯗ ꯀꯔꯤ ꯇꯧꯕ꯭ꯔꯥ ꯍꯥꯏꯁꯨ ꯈꯪ
ꯃ ꯆꯥꯠ ꯄ ꯈ
ꯈꯪꯍꯧꯗꯦ
ꯑꯗꯨꯅ ꯐꯨꯠꯕꯣꯜ ꯌꯦꯡ ꯈ ꯃꯈꯟꯕ ꯊꯦꯡꯅ ꯇꯨꯝꯃꯦ ꯍꯥꯏꯕꯅꯤꯅ ꯃꯨꯚꯤ ꯌꯦꯡꯕ ꯑꯣꯏꯔꯝꯅꯤ ꯅꯪꯒꯤ ꯅꯦꯠꯐ꯭ꯂꯤꯛꯁꯇ ꯅꯪ
ꯑꯗꯣ ꯅꯣꯏꯗꯤ ꯐꯨꯠꯕꯣꯜ ꯌꯦꯡꯒꯦꯔꯣ ꯉꯁꯤ ꯅꯣꯏ ꯌꯨꯝ
ꯉꯁꯤ ꯐꯨꯠꯕꯣꯜ ꯑꯥꯏꯇ ꯃꯥꯜꯂꯦ ꯍꯌꯦꯡ ꯑꯌꯨꯛ ꯑꯅꯤ ꯃꯈꯥꯏꯗꯔ ꯂꯩꯕ ꯃꯥꯜꯂꯦ ꯐꯨꯠꯕꯣꯜ
ꯌꯦꯟ ꯃꯥꯜꯂꯤꯗꯣ ꯑꯗꯨꯗꯤ ꯅꯨꯄꯥ ꯀ ꯍ ꯈꯛꯇ ꯑꯣꯏꯈ꯭ꯔꯅꯤ ꯌꯦ
ꯍꯌꯦꯡꯗꯤ ꯄꯨꯡ ꯇꯔꯥ ꯃꯈꯥꯏꯗꯔꯑ ꯕ꯭ꯔꯥꯖꯤꯜꯒ ꯖꯄꯥꯟꯒ ꯂꯩꯕꯅꯦ ꯅꯨꯡꯉꯥꯏꯅꯦ
ꯌꯦꯡꯁꯦ ꯑꯗꯨꯗꯤ
ꯎꯝ ꯌꯦꯡꯁꯦ ꯍꯌꯦꯡꯒꯤ ꯐꯖꯅ
ꯏꯆꯦ ꯑꯩꯈꯣꯏꯗ ꯌꯦꯡꯁꯤꯔꯣ ꯅꯣꯏꯗ ꯌꯦꯡꯁꯤꯔꯣ ꯄꯨꯟꯅ ꯌꯦꯡꯁꯤ
ꯃꯣꯏꯗ ꯌꯦꯡꯉꯁꯨ ꯌꯥꯏꯗ
ꯍꯣꯏꯊꯔꯁꯦ ꯈꯨꯗꯛꯁꯤꯗꯀꯣ ꯅꯣꯡ ꯌꯃꯗꯗꯤ ꯑꯩꯒꯤ ꯑꯦꯛꯁꯤꯗꯡ
ꯌꯦ
ꯑꯗꯨꯒꯤ ꯌꯦꯡꯕ ꯂꯥꯛꯄꯗꯣ ꯐꯔꯛ ꯇꯥꯏꯌꯦꯕ
ꯈꯔꯥꯏ ꯅꯨꯡꯉꯥꯏꯔꯣꯏ
ꯍ ꯍꯣꯏ
ꯑꯣ ꯃꯥꯗꯤ ꯐꯕꯣꯂꯤꯗ ꯃꯅꯤꯦꯛꯇ ꯇꯨꯝ ꯑꯗꯨꯅꯤ ꯌꯥꯝ ꯃꯥꯥꯟꯅꯤ ꯃꯥꯗꯤ ꯐꯨꯠꯕꯣꯜꯗ ꯌꯦꯡꯗꯦ ꯐꯣꯟꯗ ꯒꯦꯝꯁ ꯁꯅ ꯑꯅꯤ
ꯅꯨꯡꯉꯥꯏꯗꯦꯗ ꯂꯩꯔꯣꯏꯁꯨ ꯌꯦꯡꯁꯦ ꯍꯌꯦꯡꯗꯤ ꯅꯨꯡꯊꯤꯟꯗ ꯐꯖꯅ ꯑꯗꯨꯝ
ꯍꯣꯏ ꯐꯖꯅ ꯇꯨꯡꯒꯦ
ꯅꯤꯡꯊꯤꯅ ꯆꯥꯔꯖ ꯇꯧꯔꯒ ꯅꯨꯡꯗꯥꯡꯗ ꯐꯖꯅ ꯌꯦꯡꯈꯥꯏꯔꯤꯁꯦ
ꯀꯩꯅꯣ ꯅꯨꯡꯊꯤꯟꯗ ꯅꯠꯇ꯭ꯔꯣ
ꯅꯠꯇꯦ ꯅꯨꯃꯤꯗꯥꯡꯒꯤ ꯄꯨꯡ ꯇꯔꯥ ꯃꯈꯥꯏꯗꯅꯦ
ꯑꯣ ꯍꯣꯏ
ꯐꯨꯠꯕꯣꯜꯗ ꯕ꯭ꯔꯥꯖꯤꯜꯗ ꯖꯄꯥꯟ ꯅꯪ ꯀ ꯅꯄꯔ
꯭ꯔꯥꯖꯜ ꯁꯄ ꯁꯤꯅꯦꯃꯥ ꯍꯥꯟꯅ ꯄꯥꯝꯂꯝꯝꯕꯅꯤ
ꯀꯥ ꯑꯩꯈꯣꯏꯁꯨ ꯑꯩ ꯐꯦꯟ ꯑꯣꯏꯔꯝꯃꯦ ꯑꯗꯨꯒꯤ
ꯑꯩꯒꯤ ꯑꯦꯛꯁꯀ꯭ꯔꯥꯁꯅꯦ ꯌꯃꯨꯒ
ꯑꯗꯨꯅ ꯑꯩꯒꯤ ꯑꯦꯛꯁꯀ꯭ꯔꯦꯁ
ꯄ꯭ꯔꯦꯖꯦꯟꯗꯕꯤ ꯑꯦꯛꯁ꯭ꯔꯁ ꯅꯪꯒꯤ ꯑꯦꯛꯁ ꯌꯥꯝꯃꯟꯈ꯭ꯔꯦꯗ
ꯑꯗꯨꯅꯦ ꯄ꯭ꯔꯤꯊꯤꯕꯤꯁꯤꯁꯦ ꯑꯩꯁꯦ ꯑꯦꯕ꯭ꯔꯤ ꯋꯤꯌꯔ ꯂꯩꯍꯟꯒꯦ ꯍꯥꯏꯅ ꯇꯧꯕꯅꯦ
ꯌꯥꯔꯣꯏ ꯌꯥꯔꯔꯣꯏ ꯌꯥꯝꯃꯟꯈ꯭ꯔꯦ
ꯑ
ꯅꯪ ꯑꯣ ꯑꯣ ꯑꯩꯈꯣꯏ ꯏꯆꯦꯃꯈꯛ ꯉꯥꯡꯅꯔꯝꯃꯤꯕ
ꯑꯣ ꯆꯥꯅꯗꯣꯛꯄ ꯇꯧꯕꯒꯦ ꯍꯥꯏꯔꯝꯃꯦ ꯑ ꯂꯣꯏꯈ꯭ꯔꯕ꯭ꯔꯣ ꯈꯤꯇ ꯍꯥꯟꯅ ꯂꯩꯈ꯭ꯔꯦ ꯑꯩ ꯇꯧꯅꯤꯡꯗꯕ
ꯀꯅꯥꯔꯣ
ꯑꯦꯁꯇꯣ ꯑꯦꯁ
ꯑ
ꯃꯈꯣꯏꯒꯤ ꯃꯅꯥꯛꯇꯣ ꯅꯨꯡꯉꯥꯏꯇꯦꯕ ꯅꯦꯠꯋꯥꯛꯛꯇꯣ
ꯑꯣ ꯏꯝꯐꯥꯜꯗ ꯑꯦ
ꯍꯣꯏ ꯃꯣꯏ ꯂꯩꯐꯝ ꯃꯣꯔꯦꯟꯗꯣ ꯎꯝ
ꯑꯣ ꯅꯨꯡꯉꯥꯏꯇꯦ ꯍꯌꯦꯡ ꯑꯗꯣ ꯇꯠꯂꯗꯤ ꯌꯥꯅꯤ ꯍꯥꯏꯕꯅꯤ
ꯍꯣꯏ ꯑꯩ ꯑꯅꯤ ꯃꯤꯁ ꯇꯧꯈ꯭ꯔꯕꯅꯦꯕ ꯎꯝ
ꯑꯁꯤ ꯑꯩꯈꯣꯏ ꯌꯨꯝ ꯃꯅꯥꯛꯀꯤ ꯑꯉꯥꯡ ꯑꯅꯤꯒꯤ ꯃꯃꯥꯗꯣ
ꯍꯣꯏ ꯆꯥꯎꯕꯗꯣ ꯑꯣ ꯑꯉꯥꯡ ꯑꯅꯤ ꯃꯃꯥꯗꯣ ꯍꯣꯏ ꯉꯁꯤ ꯇꯧꯗ꯭ꯔꯤ ꯑꯗꯨ ꯃꯃꯥꯗꯣ
ꯇꯧꯒꯦꯔꯥ ꯇꯧꯔꯝꯃꯒꯦ ꯐꯣꯟꯗꯨꯣ ꯁ꯭ꯋꯤꯁ ꯑꯣꯐ ꯂꯩꯉꯦ
ꯎꯝ
ꯑꯗꯨ ꯌꯥꯗꯕꯒꯤ ꯑꯗꯨꯝꯈ꯭ꯔ ꯍꯌꯦꯡ ꯑꯣꯏꯅ ꯇꯧꯒꯦ
ꯀꯔꯤ ꯁꯁꯨ ꯊꯝꯕ꯭ꯔꯅꯦ ꯃꯥꯁꯤꯁꯨ ꯃꯆꯥ ꯁꯦꯕꯥ ꯇꯧꯔꯒ ꯂꯩꯕ ꯑꯣꯏꯔꯝꯒꯅꯤ ꯀꯥꯏꯅ
ꯎꯝ ꯃꯥ ꯁꯤꯗ ꯂꯩꯇꯦꯍꯦ ꯑ ꯀꯩꯅꯩꯅꯣ ꯂꯩ ꯂꯩꯌꯦꯦ
ꯀꯗꯥ
ꯑꯩꯈꯣꯏꯅ ꯍꯥꯏꯕꯗꯣ
ꯎꯝ
ꯉ ꯑꯩꯈꯣꯏ ꯌꯨꯝ ꯃꯅꯥꯛꯀꯤ ꯑꯗꯨ ꯅꯠꯇꯕꯤꯗ ꯃꯆꯦꯗꯣ ꯍꯥꯏꯕ ꯃꯆꯦꯗꯣ
ꯑꯁꯦꯡꯕꯃ ꯃꯃꯥꯗꯣ
ꯍꯣꯏ ꯍꯣꯏ ꯑꯁꯤꯦꯡꯒꯨꯝꯕꯗ ꯐꯁ ꯇꯥ ꯃꯃꯗꯗ ꯁꯤ ꯃꯃꯃꯗ
ꯑ
ꯅꯪꯗꯤ ꯍꯒꯥꯏꯗꯣ ꯌꯥꯝ ꯅꯣꯛꯅꯤꯡꯉꯦ ꯑꯁꯦꯡꯕ ꯃꯃꯥꯡꯒꯥꯏꯅ
ꯑꯗꯨꯅꯤ
ꯍꯌꯦꯡ ꯃꯉꯣꯟꯗ ꯇꯧꯁꯤꯀꯣ
ꯍꯣꯏ ꯇꯁꯦ
ꯅꯪꯤ ꯀꯌꯥꯋꯥꯂꯤꯒꯦ
ꯅꯣꯡꯃ ꯃ ꯇꯔꯥ ꯇꯔꯥꯅꯠꯇ꯭ꯔꯣ
ꯅꯪꯒꯤ ꯎ ꯇꯔꯥ ꯌꯧꯗ꯭ꯔꯤꯕ꯭ꯔꯣ
ꯃꯈ ꯃꯈꯜꯗ ꯋꯥꯜ
ꯑꯣ ꯑꯗꯨꯗꯤ ꯑꯩꯉꯣꯟꯗ ꯀꯩꯅꯣꯗꯗꯤ ꯌꯥꯔꯅꯤ ꯑꯗꯨꯗꯤ ꯀꯔꯤꯁꯨ ꯀꯥꯏꯗꯦꯔ ꯑꯗꯨꯕꯨꯗꯤ ꯅꯪ ꯅꯦꯠꯐ꯭ꯂꯤꯛꯁ ꯀꯩꯅꯣ ꯁꯕꯁꯀ꯭ꯔꯥꯏꯞ ꯇꯧꯕꯗꯣ ꯑ ꯎ ꯇꯦꯁꯇ ꯆꯂꯀ ꯃꯗ ꯆꯇꯦꯀ ꯃꯗꯤꯤꯁꯨꯨꯠ ꯃꯅ ꯍꯥꯏꯏꯖꯖꯤꯅꯋꯥꯔꯤ ꯈꯤꯗ ꯂꯥꯏꯛ ꯅꯨꯃꯤꯠꯇ ꯆꯄꯅꯠꯇ꯭ꯔ
ꯍꯣꯏ ꯅꯨꯃꯤꯠꯇ ꯆꯠꯄꯅꯤ ꯍꯣꯏ
ꯑ ꯍꯧꯖꯤꯛ ꯑ
ꯅꯪ ꯍꯧꯖꯤꯛ ꯐꯔꯛꯇ ꯍꯥꯞꯂꯒꯗꯤ ꯍꯧꯖꯤꯛ ꯃꯟ ꯂꯣꯏꯔꯗꯤ ꯍꯥꯏꯕ ꯋꯥꯕ꯭ꯔꯥ
ꯑꯣ ꯑꯗꯨ ꯅꯠꯇꯦ ꯑꯗꯨꯃꯥꯏꯅ ꯉꯁꯥꯏꯔ ꯑꯩꯈꯣꯏꯁꯦ ꯃꯥꯅ ꯍꯥꯏꯔꯛꯄ ꯑꯩꯅ ꯅꯨꯃꯤꯠꯇ ꯑꯣꯏꯔꯝꯅꯤ ꯀꯃꯥꯏꯅ ꯇꯪꯈꯥꯏꯗ ꯇꯧꯔꯗꯤ ꯄꯨꯔꯛ ꯐꯥꯗ꯭ꯔꯥ ꯍꯥꯏꯕ ꯑꯣ ꯑꯗꯨ ꯊꯥꯔꯇꯤ ꯗꯦꯖ ꯆꯠꯄ꯭ꯔꯥ ꯗꯦꯖꯇꯣ ꯀꯌꯥ ꯁꯥꯕ꯭ꯔꯥ ꯃꯣꯏꯒꯤꯗꯣ
ꯑꯩꯁꯨ ꯈꯪꯗꯦ ꯑꯗꯨꯗꯤ ꯑꯩꯁꯨ ꯉꯍꯥꯟ ꯐꯔꯛ ꯑꯃꯗ ꯍꯥꯞꯄꯦꯕꯀꯣ
ꯎꯝ
ꯑꯗꯨꯕꯨ ꯑꯗꯨ ꯍꯦꯟꯅ ꯆꯠꯂꯦꯕ ꯅꯪꯅ ꯍꯥꯞꯄ ꯅꯨꯃꯤꯠꯇ ꯑꯗꯨꯝ ꯂꯣꯏꯒꯅꯤ
ꯑꯗꯨꯗ ꯌꯦꯡꯕ ꯍ ꯌꯥꯝ ꯅꯨꯡꯉꯥꯏꯕ ꯑꯅꯧ ꯑꯅꯧꯕ ꯊꯣꯛꯁꯨ ꯂꯣꯏꯅ ꯂꯩꯌꯦꯗꯅ ꯑꯗꯨꯗꯤ
꯭ꯔꯣꯝ
ꯇ ꯍꯗꯗꯤꯅꯦ ꯏꯅꯦ
ꯁꯦꯛꯇꯔꯤ ꯄꯥꯏꯁ ꯇꯧꯒꯦ ꯀꯠꯊꯣꯛꯆꯒꯦ ꯍꯣꯏ ꯌꯦꯡꯉꯣ ꯑꯩ ꯃꯨꯚꯤ ꯔꯤꯀꯃꯦꯟ ꯇꯧꯔꯛꯀꯦ
ꯅꯪꯒꯤꯗꯣ
ꯑ ꯋꯥꯟ ꯋꯥꯟꯐꯣꯔꯇꯤꯅꯥꯏꯟꯅꯤ ꯑꯗꯨ ꯋꯥꯟ ꯐꯤꯐꯇꯤ ꯍꯥꯏꯔꯗꯤ ꯌꯥꯔꯦꯗꯥ ꯑꯗꯨꯕꯨꯀꯣ ꯅꯪ ꯑꯗꯨ ꯀꯥꯞꯈ꯭ꯔꯕ ꯃꯇꯨꯡꯗꯀꯣ ꯑ ꯑꯥꯎꯇꯣ ꯄꯦꯠꯇꯣ ꯅꯪ ꯗꯤꯂꯦꯠ ꯇꯧꯑꯣ ꯈꯪꯕ꯭ꯔꯥ ꯑꯦ ꯑꯣꯐ ꯇꯧꯋꯣꯕ ꯑꯧꯇꯣꯄꯦꯠ ꯑꯣꯟ ꯇꯧꯔꯦꯗꯤ ꯑꯗꯨꯝ ꯑꯦꯀꯥꯎꯟ ꯀꯛꯏꯕ ꯑꯩꯗꯣ ꯉꯍꯥꯟ ꯑꯗꯨ ꯆꯦꯛ ꯇꯧꯕꯅꯤ ꯏꯆꯦ ꯍꯣꯏꯔꯤꯡꯗꯤ ꯍꯩꯇꯕ ꯃꯥꯜꯂꯦ
ꯑꯣ
ꯑꯗꯨꯒꯤ ꯃꯥꯗꯤ ꯑꯣꯇꯣ ꯄꯦ ꯇꯧꯋꯦꯕ ꯎꯝ ꯑꯩꯁꯨ ꯇꯧꯋꯦ ꯉꯍꯥꯟꯗꯣ ꯑꯗꯣ ꯑꯩꯒꯤꯗꯤ ꯑꯩꯗꯣ ꯄꯦꯗ ꯇꯧꯕ ꯉꯝꯗ꯭ꯔꯕꯒꯤ ꯑꯁꯤ ꯏꯆꯦꯒꯤꯗ ꯌꯦꯡꯈ꯭ꯔꯦ
ꯍꯣꯏꯅꯦ ꯑꯣꯇꯣꯄꯦ ꯇꯧꯔꯁꯨ ꯑꯦꯀꯥꯎꯟ ꯄꯩꯁꯥ ꯂꯩꯇ꯭ꯔꯗꯤ
ꯄꯩꯁꯥꯕꯨꯗꯤ ꯂꯩꯌꯦꯕ ꯑꯗꯨ ꯑꯣꯐ ꯇꯧ ꯃꯊꯟꯇ ꯀꯛꯍꯟꯅꯤꯡꯗꯕ ꯑꯩꯗꯣ ꯅꯍꯥꯟ ꯏꯆꯦꯒ ꯈꯔ ꯅꯨꯡꯉꯥꯏꯅꯗꯕ ꯑꯗꯨꯒꯤ ꯃꯥꯒꯤ ꯑꯗꯨ ꯌꯦꯡꯗꯕꯤꯗ ꯏꯊꯟꯇ ꯑꯃꯨꯛꯀ ꯁꯦꯝꯕꯅꯦꯕ ꯑꯩꯒꯤ ꯑꯦꯀꯥꯎꯟꯗ
ꯑꯥ
ꯑꯗꯨꯒꯤ ꯑꯩꯗꯣ ꯑꯃꯨꯛꯀ ꯃꯥꯗꯣ ꯑꯁ ꯅꯪꯗꯣ ꯅꯨꯡꯉꯥꯏꯇꯕ꯭ꯔꯣ ꯇꯤ ꯆꯪꯗ꯭ꯔꯕ꯭ꯔꯣ ꯃꯥꯒꯤ ꯑꯦꯀꯥꯎꯟꯗ ꯍꯥꯏꯕ ꯕ ꯑꯩꯉꯣꯟꯗ ꯑꯩꯅ ꯑꯁ ꯌꯥꯔꯤꯅꯤꯗ ꯍꯥꯏꯕꯨ ꯁꯥꯕꯅꯦꯕ ꯑꯗꯨ ꯑꯩꯒꯤꯗ ꯂꯣꯏꯈ꯭ꯔꯕ ꯃꯇꯨꯡꯗꯗꯤ ꯑꯩꯗꯣ ꯑꯃꯨꯛꯀ ꯃꯥꯒꯤꯗ ꯆꯪꯕꯅꯦ
ꯅꯪꯗꯤ ꯌꯥꯔꯅꯤ ꯍꯥꯏꯔꯝꯕꯗꯣ
ꯍꯣꯏ ꯑꯗꯨꯗꯣ ꯀꯃꯥꯏ ꯁꯨꯃꯥꯏ ꯇꯧꯕ ꯅꯍꯥꯟꯗꯣ
ꯃꯥꯒꯤꯁꯦ ꯑꯩꯅ ꯏꯃꯥꯗ ꯏꯃꯥꯒꯤ ꯐꯣꯟꯗꯁꯨ ꯂꯣꯒꯤꯟ ꯇꯧꯕ ꯑꯩꯒꯤꯗꯁꯨ ꯂꯣ ꯒꯤꯟ ꯇꯧꯕ ꯑꯗꯨꯒ ꯏꯃꯥꯗꯁꯨ ꯌꯦꯡꯕ ꯑꯩꯗꯁꯨ ꯑꯃꯨꯛ ꯌꯦꯡꯕ ꯇꯧꯕꯅꯦꯕ ꯑꯩꯁꯦ ꯑꯗꯨꯒꯤ ꯃꯥ ꯃꯥ ꯃꯅꯥꯛꯇ ꯑꯗꯨꯝ ꯑꯁꯤꯒꯤ ꯐꯣꯟꯁꯨ ꯂꯣꯛꯒꯤꯟ ꯑ ꯆꯪꯉꯦ ꯍꯥꯏꯅ ꯑꯗꯨꯝ ꯃꯦꯁꯦꯖ ꯂꯥꯛꯄ ꯃꯥꯜꯂꯦꯕ ꯑꯗꯨꯒ ꯂꯩ ꯃꯤ ꯑꯃꯅ ꯌꯦꯡꯒꯔ꯭ ꯗꯤ ꯄꯩꯁꯥꯗꯣ ꯌꯥꯝꯅ ꯍꯥꯞꯂꯗꯤ ꯃꯤ ꯑꯅꯤ ꯑꯍꯨꯝ ꯌꯦꯡꯕ ꯌꯥꯏ ꯍꯥꯌꯦꯕ ꯑꯦꯠ ꯗ ꯁꯦꯝ ꯇꯥꯏꯝ ꯑꯗꯨ ꯋꯥꯟ ꯋꯥꯟ ꯐꯣꯔꯇꯤ ꯅꯥꯏꯟꯒꯨꯝꯕ ꯍꯥꯞꯄ ꯃꯥꯜꯂꯦ ꯏꯆꯦꯗꯣ ꯑꯗꯨꯒꯤ ꯑꯩꯅ ꯆꯪꯔꯒ ꯂꯩꯔ ꯇꯨ ꯃꯦꯅꯤ ꯑ ꯋꯥꯠꯆꯤꯡ ꯑꯣꯟ ꯗ ꯗꯤꯚꯥꯏꯁ ꯍꯥꯏꯕ ꯑꯗꯨꯝ ꯍꯥꯏꯕꯀꯣ ꯑꯗꯨꯒꯤ ꯃꯥ ꯆꯪꯕ ꯌꯥꯗꯕ ꯑꯗꯨ ꯅꯨꯃꯤꯠꯁꯦ ꯑꯩꯅ ꯏꯃꯥꯗꯒꯤꯁꯨ ꯗꯥꯎꯟꯂꯣꯗ ꯇꯧꯕ ꯑꯗꯨ ꯑꯩꯉꯣꯟꯗ ꯌꯦꯡꯉ ꯂꯩꯕ ꯑꯗꯨꯒꯤ ꯃꯥ ꯁꯥꯎ ꯁꯥꯎꯔꯒ ꯑꯩꯉꯣꯟꯗ ꯐꯣꯟ ꯇꯧꯕꯅꯤ ꯆꯩꯕ ꯗꯨꯗꯒꯤ ꯑꯩꯅꯦ ꯅꯦꯠꯐ꯭ꯂꯤꯛꯁ ꯌꯦꯡꯗ꯭ꯔꯁꯨ ꯀꯔꯤꯁꯨ ꯀꯥꯏꯗꯦ ꯑꯩ ꯌꯦꯡꯉꯔꯣꯏ ꯍꯥꯏꯕꯅꯦꯕ
ꯎꯝ
ꯇꯔꯒ ꯑꯩ ꯑꯩꯁꯨ ꯏꯊꯟ ꯅꯪ ꯏꯊꯟꯇ ꯇꯧꯕ ꯉꯝꯕ꯭ꯔꯥ ꯍꯥꯏꯔ ꯗꯥꯎꯟꯂꯣꯗ ꯇꯧ ꯕ ꯁꯥꯥꯕꯅꯦ ꯑꯗꯨꯒ ꯏꯆꯦꯁꯨ ꯑꯩ ꯆꯪꯂꯛ ꯃꯥꯁꯦ ꯅꯨꯡꯉꯥꯏꯇꯕ ꯃꯥꯜꯂꯦꯕ ꯆꯪꯅꯤꯡꯉꯗꯤ ꯄꯥꯁꯄꯣꯔꯠꯇꯣ ꯄꯤꯔꯒꯦ ꯍꯥꯏꯔꯒ ꯃꯦꯁꯦꯁ ꯊꯥꯔꯝꯃꯦ ꯆ ꯌꯥꯝ ꯅꯨꯡꯉꯥꯏꯌꯦꯅ ꯃꯃꯥꯗꯣ ꯌꯦꯡꯅꯤꯉꯩ ꯃꯇꯝ ꯂꯩꯇꯦ ꯍꯥꯏꯌꯦꯕ ꯎꯝ ꯑꯣꯥꯎꯇꯣꯄꯦꯗ ꯇꯧꯔꯒ ꯂꯩꯌꯦ ꯑꯗꯨꯝ ꯌꯦꯡꯉꯣ ꯌꯦꯡꯅꯤꯡꯉꯥꯏ ꯃꯤ
ꯎꯝ ꯃꯣꯏ ꯅꯠꯇꯁꯨ ꯌꯥꯝ ꯌꯦꯡꯅ ꯃꯣꯏꯗ ꯊꯗꯛ ꯆꯠꯄꯅꯤꯗ
ꯑꯩꯒꯤ ꯐꯣꯟꯒꯤ ꯏꯁꯇꯣꯔꯦꯖ ꯄꯤꯛꯄ ꯑꯗꯨꯒꯤ ꯑꯩꯅ ꯏꯃꯥꯒꯤꯗꯒꯤꯁꯨ ꯂꯣꯒꯏꯟ ꯇꯧꯔꯒ ꯗꯥꯎꯟꯂꯣꯗ ꯇꯧꯕ ꯏꯃꯥꯗꯒꯤ
ꯗꯥꯎꯟꯔꯣꯠ ꯇꯧ ꯕꯔ꯭ꯗꯨꯗꯒꯤ
ꯑꯣ ꯅꯪ ꯗꯥꯎꯟꯂꯣꯗ ꯀꯨꯁꯤ ꯇꯧꯕ ꯌꯥꯏ ꯅꯪꯒꯤ ꯑꯦꯝ ꯕꯤ ꯌꯥꯝꯔꯗꯤ ꯑꯗꯨꯝ ꯐꯤꯂꯝ ꯇꯔꯥ ꯇ꯭ꯋꯦꯟꯇꯤ ꯗꯧꯔ
ꯑꯣ ꯑꯗꯨ ꯇꯧꯔꯤꯕꯡꯒ ꯅꯦꯛꯁ ꯅꯦꯠ ꯐꯤꯛꯁꯌꯦꯡꯒꯦ ꯇꯣ꯭ꯔꯦꯗꯥꯠꯇꯣ
ꯍꯣꯏ ꯅꯦꯐꯤ ꯑꯦꯀꯥꯎꯟꯁꯨ ꯂꯨꯗꯇ ꯑꯣ ꯑꯦꯀꯨ ꯑꯦ꯭ꯂꯤꯀꯥꯎ ꯃꯥꯅꯨꯡ ꯆꯡꯔꯒ ꯀꯣ ꯑꯗꯨꯝ ꯗꯥꯎꯟꯂꯣꯗꯠꯇ ꯌꯦꯡꯕ ꯌꯥꯏ ꯅꯦꯠ
ꯑꯣ ꯌꯥꯝ ꯐꯩꯅ ꯑꯗꯨꯗꯤ ꯃꯤꯒꯤ ꯋꯥꯏ ꯐꯥꯏ ꯁꯨꯝꯝꯔ ꯑꯗꯨꯝ ꯗꯥꯎꯟꯂꯣ
ꯍꯣꯏ ꯑꯗꯨꯅꯦ ꯑꯩꯅ ꯑꯣꯛꯇꯤ ꯒꯤꯗ ꯑꯗꯨꯝ ꯇꯧꯔꯒ
ꯍꯣꯏ ꯌꯥꯏ ꯑꯗꯨꯗꯤ ꯌꯥꯝ ꯐꯕ ꯋꯥꯅꯤ ꯅꯦꯠꯇꯩꯁꯨ ꯇꯤꯡꯗꯕꯤꯗ
ꯑꯩꯅ ꯑꯥꯔꯇꯤꯐꯤꯁꯦꯜ ꯃꯃꯥꯡꯉꯣꯟꯗ ꯅꯪꯁꯨ ꯌꯦꯡꯅꯤꯡꯔ ꯗꯤ ꯑꯦꯀꯥꯎꯟꯗꯣ ꯄꯤꯒꯦ ꯑꯗꯨꯕꯨ ꯅꯦꯠ ꯑꯣꯟ ꯇꯧꯒꯅꯨ ꯑꯗꯨꯗ ꯆꯪꯕ ꯉꯥꯟꯗ ꯍꯥꯏꯕꯗꯤ ꯑꯃꯗꯣ ꯑꯩꯈꯣꯏꯁꯨ ꯆꯪꯕ ꯀꯥꯟꯗ ꯃꯤ ꯑꯅꯤ ꯑꯍꯨꯝꯗꯤ ꯆꯪꯕ ꯌꯥꯗꯦꯅ ꯌꯦꯡꯕ ꯇꯤ ꯗꯥꯎꯟꯂꯣꯗ ꯇꯧꯕꯗ ꯌꯦꯡꯉꯣ ꯍꯩꯕꯥ ꯑꯩꯅ ꯑꯗꯨꯕꯨ ꯃꯥꯗꯤ ꯃ ꯃꯆꯥꯅꯨꯄꯥ ꯑꯃꯗꯣ ꯑꯗꯨꯝ ꯍꯣꯁꯄꯣꯠ ꯄꯤꯒꯜꯂꯤꯅ ꯇ꯭ꯋꯦꯟꯇꯤ ꯐꯣꯔ ꯑꯥꯋꯥꯔꯁ ꯑꯗꯨꯒꯤ
ꯑꯣ ꯑꯗꯨꯗꯤ ꯌꯥꯔꯔꯣꯏ ꯃꯥꯒꯤꯗꯤ ꯀꯣꯡꯉ ꯌꯥꯝꯃꯟꯅ ꯆꯪꯉꯅꯤ ꯑꯃꯨꯛꯀ
ꯑꯩ ꯍꯥꯏꯕꯗꯤ ꯅꯦꯠ ꯑꯣꯟ ꯇꯧꯔꯒ ꯃꯥꯅ ꯗꯥꯎꯟꯂꯣꯗ ꯇꯧꯈ꯭ꯔꯕ ꯅꯦꯠ ꯑꯣꯟ ꯇꯧꯔꯒ ꯌꯦꯡꯔ ꯂꯩꯔꯦꯗꯤ ꯑꯃꯨꯛ ꯀ ꯑꯦꯀꯥꯎꯟꯗꯨ ꯑꯗꯨ ꯅꯦꯠ ꯑꯣꯟꯗ ꯆꯠꯀꯅꯤꯕ ꯑꯗꯨꯒꯤ
ꯎꯝ
ꯑꯗꯨꯕꯨ ꯂꯧꯑꯣꯗꯤ ꯍꯥꯏꯕꯅꯤ ꯃꯥ ꯑꯗꯨꯝ ꯌꯦꯡꯅꯤꯡꯉꯗꯤ ꯃꯥ ꯐꯂꯝ ꯑꯃ ꯌꯦꯡꯅꯤꯡꯉ ꯍꯥꯏꯕ ꯑꯗꯨꯒꯤ
ꯎꯝ ꯍꯌꯦꯡ ꯏꯟꯗꯤꯌꯥ ꯁꯤꯕ ꯐꯨꯠꯕꯣꯜ ꯌꯦꯡꯁꯦꯀꯣ
ꯍꯣꯏ ꯌꯦꯡꯁꯦ ꯅꯍꯥꯟꯗꯣ ꯌꯨꯝꯗ ꯑꯩꯈꯣꯏꯒꯤ ꯏꯆꯦꯗꯣ ꯑꯗꯨꯅ ꯃꯦꯒꯤ ꯒ ꯌꯦꯔꯨꯝꯒ ꯀꯣꯡꯕꯅꯦꯕ
ꯑꯦ ꯍꯣꯏ ꯀꯣꯡꯉ ꯑꯩꯉꯣꯟꯁꯨ ꯂꯥꯛꯑꯣꯍꯦ ꯑꯩꯅ ꯇꯟꯅꯕꯗꯨꯗꯣ
ꯑꯁꯣꯟꯕꯒ ꯑꯩꯒ ꯑꯗꯨꯒ ꯇꯦꯛꯒ ꯑꯩꯈꯣꯏꯗꯣ
ꯁꯣꯕꯒ
ꯑꯦ
ꯃꯥꯃꯁ